ꯑ ꯅ ꯑꯣꯏ ꯁꯥꯅ ꯑꯩ ꯂꯣꯏꯔꯕꯣ
ꯂꯣꯏꯔꯦ ꯂꫭꯏꯔꯦ
ꯑꯣ ꯑꯣ ꯑꯗ ꯀꯩꯅꯣꯅꯤꯗ ꯑꯗꯨꯃꯥꯏꯅ ꯇꯧꯔꯒ ꯍꯧꯖꯤꯛꯀꯤ ꯍꯥꯏꯔꯤꯕ ꯄꯣꯠꯇꯣ ꯉꯁꯥꯏꯒꯤ ꯏꯃꯥꯟꯅꯕꯤꯗꯨꯅ ꯃꯥꯅ ꯍꯥꯏꯁꯦ ꯃꯥ ꯊꯥꯕꯤꯔ ꯒꯦ ꯃꯥ ꯃꯇꯣꯝꯇ ꯁꯥꯕ ꯉꯝꯗ꯭ꯔꯒꯁꯨ ꯃꯣꯏ ꯃꯆꯦ ꯃꯣꯏ ꯅꯨꯄꯤ ꯉꯥꯛꯇ ꯄꯣꯛꯄꯅꯦꯕ ꯃꯣꯏꯁꯨ ꯑ ꯃꯣꯏ ꯃꯆꯦ ꯃꯆꯦꯁꯤꯡꯗꯨ ꯂꯣꯏ ꯁꯥꯏ ꯍꯥꯏꯌꯦꯕ ꯈꯪꯕ꯭ꯔꯥ ꯑꯗꯨꯅ ꯑꯩꯅ ꯍꯥꯏꯕ ꯑꯁ ꯌꯥꯝ ꯐꯔꯦ ꯑꯗꯨ ꯗꯤ ꯑꯩꯅ ꯇꯧꯒꯦ ꯈꯜꯂꯤꯕ ꯄꯣꯠꯁꯤꯒ ꯅꯣꯏ ꯈꯇꯪ ꯃꯇꯦꯡ ꯄꯥꯡꯕꯤ ꯇꯥꯔꯦ ꯑꯗꯣ ꯃꯌꯥꯝ ꯈꯔ ꯀꯩꯅꯣ ꯇꯧꯅꯩꯁꯤꯗꯩ ꯅꯣꯏ ꯈꯔ ꯇꯥ ꯇꯥꯃꯤꯅ ꯑꯩꯅ ꯋꯥꯔꯤꯗꫭ ꯑꯗꯨꯃꯥꯏꯅ ꯁꯥꯟꯅꯩ ꯕ ꯑꯗꯨ ꯃꯣꯏ ꯃꯆꯦ ꯒꯩꯗꯨꯁꯨ ꯍꯥꯏꯅꯔꯒ ꯃꯥ ꯑꯗꯨꯝ ꯍꯥꯏꯅꯔꯅꯦ ꯅꯪ ꯁꯥꯒꯗꯕ ꯃ ꯃꯇꯝꯗ ꯑꯗꯨꯝ ꯍꯥꯏꯔꯛꯑꯣ ꯗꯨꯀꯥꯟꯗꯨꯗꯤ ꯑꯩꯅ ꯗꯨꯀꯥꯟꯒꯤꯗꯤ ꯁꯥꯕ ꯂꯣꯏ ꯂꯣꯏꯔꯕꯅꯤ ꯗꯨꯀꯥꯟꯗꯤ ꯐꯝꯒꯗꯕꯇ ꯉꯥꯏꯔꯦ ꯅꯣꯏꯅ ꯐꯤ ꯁꯥꯕ ꯂꯣꯏꯔꯕ ꯉꯥꯏꯔꯒ ꯑꯩ ꯐꯝꯗꯣꯏꯅꯦꯅ ꯑꯗꯨꯃꯥꯏꯅ ꯋꯥꯔꯤꯗꯨ ꯁꯥꯟꯅꯔꯦꯕꯀꯣ ꯑꯗ ꯃꯣꯏ ꯃꯆꯤꯒꯩꯗꯨꯁꯨ ꯂꯣꯏꯅ ꯑ ꯔꯥꯅꯤ ꯁꯥꯕ ꯉꯥꯛꯇꯅꯦꯕ ꯑꯗ ꯃꯣꯏꯗꯤ ꯃꯣꯏ ꯔꯥꯅꯤ ꯁꯥꯔꯒ ꯄꯩꯁꯥꯁꯦ ꯍꯦꯛꯇ ꯑꯔꯣꯏꯕꯤꯗꯅꯦ ꯃꯣꯏ ꯇꯥꯜꯂꯤꯁꯦ ꯈꯪꯉꯕ ꯄꯩꯁꯥꯁꯦ ꯎ ꯑꯍꯤ ꯃꯣꯏꯗꯤꯅꯦ ꯅꯨꯡꯊꯤꯟꯗ ꯁꯥꯗꯦ ꯍꯥꯏꯌꯦ ꯅꯨꯡꯊꯤꯟ ꯁꯥꯖꯦ ꯑꯩꯅ ꯀꯔꯤꯒꯤꯅꯣ ꯍꯥꯏ ꯅꯨꯡꯊꯤꯟ ꯁꯥꯔꯗꯤ ꯉꯁꯥꯏ ꯌꯥꯅꯤ ꯁꯥꯔꯤꯉꯩꯗꯅꯦ ꯑꯩꯅ ꯁꯨꯝ ꯀꯩ ꯍꯥꯏꯅꯤ ꯐꯣꯟ ꯇꯧꯁꯜꯂꯛꯄ ꯈꯪꯗꯦ ꯑꯃ ꯈꯔ ꯇꯩꯁꯜꯂꯛ ꯁꯤꯟ ꯀꯥꯗꯦ ꯍꯥꯏꯌꯦꯕ ꯑꯗꯩꯗꯤ ꯃꯤ ꯑꯃ ꯂꯥꯛꯁꯜꯂꯛꯀꯅꯤ ꯐꯠꯂꯥꯎ ꯍꯧꯒꯠꯀꯅꯤ ꯃꯣꯏꯗꯤ ꯑꯀꯨꯞꯄ ꯄꯣꯠꯅꯤꯅ ꯃꯇꯝꯗꯣ ꯌꯥꯝ ꯂꯧꯋꯤꯗꯅ ꯑꯗꯨꯅ ꯑꯍꯤꯡꯁꯨꯛ ꯃꯣꯏ ꯍꯥꯏꯅꯤ ꯑꯩꯅ ꯄꯨꯡ ꯄꯨꯡ ꯀꯌꯥ ꯀꯌꯥꯗꯒꯤ ꯁꯥꯒꯦ ꯅꯣꯏ ꯁꯥꯟꯅꯔꯤꯁꯦ ꯍꯥꯏ ꯄꯨꯡꯁꯦ ꯑꯩꯁꯦ ꯆꯥꯛꯇꯣꯛꯑꯅꯤ ꯆꯥꯛꯇꯣꯛꯑ ꯃꯇꯨꯡꯗ ꯄꯨꯡ ꯃꯥꯄꯟꯗꯒꯤ ꯐꯝꯗꯣꯏꯅꯦꯌꯦ ꯈꯪꯕ꯭ꯔꯥ ꯄꯨꯡ ꯃꯥꯄꯟ ꯇꯔꯥ ꯁ꯭ꯋꯥꯏꯗꯩ ꯐꯝꯕꯗꯨꯅꯅꯦ ꯅꯣꯡꯉꯥꯟꯕꯧ ꯄꯨꯡ ꯑꯅꯤ ꯃꯨ ꯚꯥꯔꯣ ꯇꯥꯕꯁꯦ ꯁꯨꯡꯈꯪ ꯈꯪꯍꯧꯗꯦꯌꯦ ꯃꯣꯏ ꯍꯥꯏꯕ ꯚꯥꯔꯣ ꯇꯥꯈꯤꯕꯁꯦ ꯈꯪꯕ ꯖꯥꯠ ꯅꯠꯇꯦ ꯑꯈꯣꯏꯅ ꯔꯥꯅꯤ ꯁꯥꯏ ꯃꯤꯁꯤꯅꯦ ꯂꯣꯏ ꯍꯥꯏꯑꫭ ꯑꯌꯥꯝꯕ ꯂꯣꯏꯅ ꯅꯨꯡꯗꯥꯡ ꯁꯥꯗꯣꯏꯅꯦ ꯔꯥꯅꯤꯁꯦ ꯑꯌꯨꯛꯅꯤꯅꯦ ꯁꯥꯕ ꯄꯥꯛꯄ ꯉꯝꯗꯦ ꯍꯥꯏꯕ ꯐꯝꯁꯦ ꯅꯨꯡꯗꯥꯡ ꯐꯝꯗ ꯑꯗꯨꯅ ꯑꯩꯈꯣꯏꯗꯤ ꯅꯨꯡꯗꯥꯡ ꯊꯕꯛ ꯁꯨꯕꯅꯤ ꯔꯥꯅꯤ ꯁꯥꯔꯤꯁꯤꯡꯁꯦ ꯑꯌꯨꯛ ꯅ ꯀꯌꯥꯝ ꯁꯥꯅꯗꯦ ꯁꯥꯔꯒꯁꯨ ꯇꯦꯛꯇꯥꯛ ꯇꯦꯛꯇꯥꯛ ꯈꯔ ꯐ ꯇꯧꯕꯩ ꯋꯥꯅꯤ ꯅꯨꯡꯗꯥꯡꯗ ꯉꯥꯛꯇꯅꯦ ꯃꯣꯏ ꯑꯗꯨ ꯑꯗꯨꯒ ꯃꯣꯏ ꯈꯣꯡꯃꯟꯁꯦ ꯈꯣꯡꯃꯟꯁꯤꯗꯅ ꯌꯨꯝꯊꯣꯡ ꯈꯨꯗꯤꯡꯒꯤ ꯀꯣꯟꯁꯦ ꯂꯩꯌꯦ ꯏꯃ ꯍꯥꯏꯕ ꯈꯨꯡꯃꯟꯅ ꯌꯨꯝ ꯄꯥꯜꯂꯗꯤ ꯗꯤ ꯃꯥ ꯑꯩꯉꯣꯟ ꯅꯣꯛꯂꯛꯅꯤꯅꯦꯀꯣ ꯃꯕꯥꯃꯣꯟ ꯀꯥꯡꯕꯨ ꯍꯥꯏꯕꯅꯦ ꯍꯦꯛ ꯈꯣꯡꯕꯟ ꯍꯥꯏꯔ ꯑꯩꯁꯦ ꯁꯣꯏꯔꯦ ꯕꯥꯃꯣꯟ ꯀꯝꯄꯨ ꯍꯥꯏꯕ꯭ꯔꯥ ꯑꯥ ꯕꯥꯃꯨꯡ ꯀꯝꯄꯨ ꯍꯥꯏꯕ ꯃꯥꯂꯦꯨꯡꯣꯟ ꯄꯗꯃꯌꯨꯝ ꯄꯥꯜꯂꯗꯤ ꯀꯣꯟ ꯑꯃꯗꯤ ꯀꯝꯄꯜꯁꯔꯤ ꯑꯗꯨꯝ ꯂꯩꯔꯅꯦꯌꯦ ꯃꯣꯏꯁꯦ ꯂꯣꯏꯅ ꯑꯌꯥꯝꯕ ꯔꯥꯅꯤ ꯁꯥꯕ ꯖꯥꯠꯅꯦꯕ ꯂꯩ ꯁꯥꯕꯤꯗꯒꯤ ꯀꯩꯗꯒꯤ ꯃꯌꯨꯝ ꯄꯥꯜꯂꯛꯑꯁꯨ ꯃꯧ ꯂꯩꯗꯅ ꯀꯩꯅꯣꯁꯤꯗꯅ ꯑꯗꯨꯒ ꯃꯃꯨꯡ ꯀꯝꯄꯣꯁꯤꯠ ꯁꯥꯗꯕ ꯑꯃꯇ ꯂꯩꯇꯦꯌꯦ ꯅꯪ ꯍꯩ ꯦ ꯌꯥꯔꯣꯏꯌꯦꯌꯦ ꯂꯥꯛꯑꯅꯤꯅ ꯃ ꯑꯣꯏꯔꯁꯨꯅꯦ ꯑꯗꯨꯝ ꯀꯣꯟꯗꯤ ꯑꯗꯨꯝ ꯁꯥꯗꯣꯏꯅꯦ ꯑꯗꯨ ꯅꯪ ꯑꯩꯈꯣꯏ ꯔꯨꯝꯗ ꯂꯥꯛꯄ ꯃꯇꯝꯗ ꯌꯨꯝꯊꯣꯡ ꯈꯨꯗꯤꯡꯒꯤꯅꯦ ꯀꯣꯟꯁꯦ ꯂꯩꯇꯕ ꯏꯃꯨꯡ ꯑꯃꯠꯇ ꯂꯩꯇꯦ ꯍꯥꯏꯁꯤꯅꯤ
ꯎꯝ
ꯃꯣꯏꯅ ꯀꯣꯟ ꯁꯥꯏꯌꯦꯕ ꯈꯪꯕ꯭ꯔꯥ ꯑꯗꯨꯅ ꯑꯩꯅ ꯑꯗꯨꯃꯥꯏꯅ ꯈꯔ ꯈ ꯇꯦꯛ ꯇꯦꯛ ꯍꯧꯔꯒ ꯅꯣꯏꯁꯨ ꯈꯔ ꯍꯌꯦꯡ ꯑꯩ ꯗꯨꯀꯥꯟ ꯅꯨꯡꯀꯥꯟ ꯐꯝꯕ ꯈꯣꯠꯄ ꯍꯧꯔꯒꯗꯤ ꯑꯗꯨꯝ ꯑꯩ ꯀꯩꯅꯣ ꯇꯧꯔꯛꯀꯅꯤꯗ ꯗꯨꯀꯥꯟ ꯆꯪꯕ ꯍꯧꯕꯒꯤ ꯈꯣꯠꯄꯒꯤ ꯇꯥꯏꯃꯤꯡꯗꯣ ꯑꯗꯨꯁꯨ ꯅꯣꯏ ꯁꯨꯝ ꯌꯥꯝ ꯀꯟꯅ ꯆꯥꯎꯅ ꯇꯧꯗ꯭ꯔꯁꯨ ꯈꯤꯇꯪ ꯆꯪꯕꯒꯤ ꯀꯩꯅꯣ ꯀꯩꯀꯥꯗꯨꯗꯤ ꯑꯩ ꯅꯣꯏ ꯄꯥꯎ ꯍꯥꯏꯔꯛꯀꯦꯕ ꯑꯗꯨꯃꯥꯏꯅ ꯇꯧꯋꯦꯗꯤ ꯏꯃꯥꯟꯅꯕꯗꯣ ꯅꯟꯅ ꯃꯥꯏꯟꯗꯤ ꯀꯩ ꯍꯥꯏꯔꯛꯏꯦ ꯃꯥꯒꯤ ꯃꯊꯛꯇꯅꯦ ꯃꯣꯏꯒꯤ ꯗꯨꯀꯥꯟꯗꯨꯒꯤ ꯃꯊꯛꯇ ꯑꯩꯈꯣꯏꯒꯤ ꯌꯥꯝ ꯆꯥꯎꯅ ꯍꯣꯜꯒꯤ ꯇꯥꯏꯞ ꯍꯥꯡꯉꯤꯕ ꯑꯩꯅ ꯀꯩꯗꯧꯗꯣꯏꯅꯣ ꯁꯤꯒꯤ ꯍꯥꯡꯉꯤꯁꯦ ꯑꯩ ꯆꯠꯂꯨ ꯃꯣꯏ ꯃꯣꯏ ꯂꯝꯕꯤꯗ ꯄꯥꯟ ꯐꯖꯕ ꯊꯦꯡꯅꯕꯅꯦꯕ ꯃꯥꯁꯦ ꯊꯦꯡꯅꯕꯗꯨꯗ ꯃꯥꯅ ꯃꯣꯏ ꯗꯨꯀꯥꯟꯗꯨ ꯂꯩꯔ ꯄꯥꯜꯂꯕ ꯑꯗꯨꯒ ꯋꯥꯔꯤ ꯁꯥꯟꯅꯔꯛꯄꯅꯦꯕ ꯑꯩꯁꯦ ꯀꯧꯔꯛꯄ ꯍꯥꯏꯇꯥꯔꯦ ꯑꯗꯨ ꯋꯥꯔꯤ ꯁꯥꯟꯅꯕꯗꯨꯅ ꯇꯧꯕꯋ ꯃꯥꯏ ꯃꯊꯛꯇ ꯍꯥꯡꯉꯤꯕꯀꯣ ꯑꯗꯣ ꯍꯥꯡꯕꯁꯦ ꯃꯥ ꯍꯥꯏꯅ ꯅꯣꯏ ꯀꯩꯅꯣꯒꯤ ꯑꯩꯈꯣꯏꯒꯤ ꯖꯨꯝꯕꯥ ꯍꯥꯏꯗꯣꯏ ꯍꯧꯖꯤꯛꯀꯥꯟ ꯌꯥꯝ ꯖꯃꯥ ꯇꯧꯅꯗ꯭ꯔꯣ ꯏꯔꯧꯕꯕꯤ ꯌꯖꯨꯝꯕꯥ ꯇꯧꯅꯩꯗꯅ ꯏꯔꯧꯕꯤ ꯌꯖꯨꯝꯕꯥꯒꯤ ꯑꯣꯏꯒꯦ ꯇꯧꯕꯅꯤ ꯑꯗ ꯅꯣꯏ ꯑꯣꯖꯥꯒꯨꯝꯕ ꯀꯩꯒꯨꯝꯕ ꯂꯩꯔꯗꯤ ꯊꯤꯕꯤꯔꯛꯑꯣꯅ ꯍꯥꯏꯔꯛꯑꯦꯕ ꯑ ꯅꯣꯏ ꯅ ꯈꯪꯅꯕ ꯂꯩꯔꯒꯗꯤ ꯍꯥꯏꯗꯤ ꯇꯧꯅꯤꯡꯕ ꯂꯩꯔꯒꯗꯤ ꯅꯪꯅꯁꯨ ꯍꯥꯏꯐꯦꯠ ꯄꯥꯎ ꯅꯃꯥꯟꯅꯕ ꯈꯪꯗꯦ ꯅꯪ ꯁꯨꯝ ꯇꯤꯟꯅꯕ ꯁꯥꯏꯠꯇꯒꯤ ꯂꯩꯔꯁꯨ ꯖꯨꯝꯕꯥꯒꯨꯝꯕ ꯑꯣꯖꯥ
ꯌꯨꯝꯕꯥꯒꯤꯁꯦ ꯌꯨꯝꯕꯥꯒꯤꯁꯦ ꯌꯥꯝ ꯀꯥꯟꯅꯗꯤ ꯀꯥꯟꯅꯩꯅꯦ ꯍꯧꯖꯤꯛ ꯀꯥꯟꯖꯤꯦ ꯑꯩꯈꯣꯏ ꯑꯗꯨ꯭ꯋꯥꯏꯗ ꯈꯤꯇꯪ ꯀꯩꯅꯣ ꯇꯧꯕꯁꯨ ꯑꯗꯨꯝ ꯐꯩꯌꯦꯕ ꯖꯨꯝꯕꯥꯁꯦ
ꯎꯝ ꯑꯗꯨ ꯂꯩꯌꯦ ꯂꯩ ꯑꯅꯤ ꯌꯨꯝ ꯃꯅꯥꯛꯇꯅꯦ ꯑꯣꯏꯒꯤꯗꯤ
ꯀꯩꯅꯣꯇꯣ ꯑꯣꯏꯅ ꯖꯨꯝꯕꯥꯁꯦ ꯑꯩ ꯏꯃꯥꯟꯅꯕꯤ ꯑꯃꯗꯤ ꯂꯩꯌꯦꯕꯀꯣ
ꯎꯝ
ꯃꯥꯁꯦ ꯍꯥꯟꯅꯗꯤ ꯇꯧꯔꯝꯃꯦ ꯍꯧꯖꯤꯛꯇꯤ ꯇꯧꯔꯤꯕꯥ ꯇꯧꯗꯕ꯭ꯔꯥ ꯈꯪꯗꯦ ꯑꯥ ꯑꯥ ꯑꯥ ꯍꯣꯏ ꯍꯣꯏ ꯍꯣꯏ ꯑꯗꯨꯨꯝꯕꯥꯒꯤ ꯇ꯭ꯔꯦꯅꯤꯡ ꯇꯧꯔꯝꯕ ꯃꯥ ꯀꯩꯅꯣꯗꯅꯒꯄꯥꯅ ꯁ꯭ꯋꯥꯏꯗ ꯇꯧꯔꯝꯕꯅꯦ
ꯑꯥ
ꯑꯗꯣ ꯍꯧꯖꯤꯛꯇꯤ ꯇꯧꯔꯤꯕ ꯇꯧꯗ꯭ꯔꯤꯕ ꯈꯪꯗꯦ ꯃꯆꯥ ꯃꯨ ꯌꯥꯎꯁꯟꯗ꯭ꯔꯤꯉꯩ ꯂꯩꯁꯥꯔꯤꯉꯩꯗ ꯇꯧꯔꯝꯕꯅꯦꯕ ꯑꯃ ꯑꯣꯏꯈꯤꯕꯗꯒꯤ ꯇꯧꯈ꯭ꯔꯕ ꯇꯧꯗ꯭ꯔꯤꯕ ꯐꯪꯗꯦ ꯑꯗꯣ ꯍꯥꯏꯗꯤ ꯌꯨꯝ ꯄꯥꯂꯗꯤ ꯄ꯭ꯔꯣꯕ꯭ꯂꯦꯝ ꯄ꯭ꯔꯣꯕ꯭ꯂꯦꯝ ꯉꯥꯛꯇ ꯑꯣꯏꯗꯅ ꯊꯕꯛ ꯀꯦ ꯑꯗꯨꯒꯤ
ꯑꯦ ꯑꯗꯨꯗꯤ ꯅꯪꯅ ꯑꯗꯨ ꯂꯩꯌꯦ ꯍꯥꯏꯐꯦꯠ ꯍꯪꯉꯨ ꯍꯥꯏꯇꯥꯔꯗꯤ ꯃꯉꯣꯟꯗꯁꯨ ꯍꯥꯏꯕꯤ ꯌꯥꯏꯅꯦ ꯑꯩꯅ ꯀꯩꯒꯨꯝꯕ ꯍꯪꯉꯛꯑꯒꯗꯤ ꯅꯠꯇ꯭ꯔꯥ ꯃꯥ ꯑꯩꯉꯣꯟꯗ ꯍꯪꯉꯛꯑꯝꯃꯦꯕ ꯑꯣꯖꯥꯒꯤ ꯑꯣꯖꯥ ꯂꯩꯔꯒꯗꯤ ꯖꯣꯟꯁꯤꯌꯥ ꯈꯈꯤꯇꯪ ꯍꯪꯕꯤꯔꯛꯑꯣ ꯑꯩ ꯑꯩ ꯁꯤ ꯃꯊꯛꯀꯤꯁꯨ ꯄꯤꯒꯦ ꯑꯍꯥꯡꯕꯁꯦ ꯂꯩꯔꯕꯝꯅꯦ ꯑꯗꯨꯅ ꯃꯐꯝꯗꯨ ꯃꯊꯛꯇ ꯄꯨꯔꯥ ꯍꯣꯜ ꯂꯩꯕꯅꯤꯅ ꯐꯖꯅꯕꯨꯗꯤ ꯁꯦꯝꯃ ꯄꯨꯔꯥꯗꯤ ꯁꯦꯝꯕ ꯂꯣꯏꯁꯟꯗ꯭ꯔꯦ ꯑꯗꯨ ꯑꯣꯏꯔꯒꯁꯨ ꯅꯣꯏꯅ ꯂꯩꯔꯦ ꯍꯥꯏꯔꯒꯗꯤ ꯑꯩ ꯑꯊꯨꯕꯤꯗ ꯑꯗꯨꯝ ꯁꯦꯝꯖꯤꯟꯕ ꯄꯩꯁꯥ ꯑꯗꯨꯝ ꯊꯥꯗꯔꯒ ꯇꯧꯒꯦ ꯈꯣꯠꯀꯦꯅ ꯑꯗꯨꯃꯥꯏꯅ ꯍꯥꯏꯌꯦꯕ ꯃꯥꯁꯨ ꯑꯗ ꯑꯩꯅ ꯍꯥꯏꯕ ꯎꯝ ꯑꯁꯪ ꯌꯥꯝꯊꯤꯕ ꯄꯩꯁꯥꯥꯁꯦ ꯅꯪꯗꯤ ꯐꯖ ꯇꯥꯟ ꯃꯣꯔꯦꯅꯦ ꯍꯥꯏꯕ ꯃꯈꯥꯗ ꯗꯨꯀꯥꯟ ꯃꯔꯤ ꯑꯅꯤ ꯂꯩꯔꯦ ꯑ ꯑꯅꯤ ꯑ ꯐꯝꯃꯦꯕꯀꯣ ꯑꯅꯤꯅꯤꯕꯨꯁꯨꯛ ꯍꯥꯡꯉꯤꯁꯦ ꯑꯅꯤꯁꯦ ꯃꯥ ꯃꯤ ꯊꯤꯕꯅꯦꯕ ꯑꯗ ꯑꯩꯒꯤ ꯑꯃ ꯂꯩꯔꯦꯗꯅ ꯑꯗ ꯑꯃ ꯍꯥꯡꯉꯤꯗꯨꯅ ꯑꯃ ꯑꯇꯣꯞꯄ ꯂꯩꯔꯦꯒꯅ ꯑꯇꯣꯞꯄ ꯇꯧꯖꯔꯦ ꯑꯃ ꯍꯥꯏꯖꯩ ꯑꯩꯉꯣꯟꯗ ꯅꯪꯅ ꯑꯅꯤꯃꯛ ꯇꯧꯒꯦꯁꯨ ꯀꯩꯁꯨ ꯀꯥꯏꯗꯦꯁꯤꯅꯦ ꯃꯥ ꯍꯥꯏꯁꯦ
ꯎꯝ ꯑꯩꯗꯤ ꯑꯩꯗꯤ ꯑꯩꯅ ꯍꯥꯏꯖꯅꯤꯡꯩ ꯀꯣꯁꯃꯦꯇꯤꯛ ꯗꯨꯀꯥꯟꯒꯨꯝꯕ ꯍꯥꯡꯅꯤꯡꯉꯦꯕ ꯍꯥꯏꯗꯤ ꯀꯣꯁꯃꯦꯇꯤꯛ ꯁꯤ ꯃꯐꯝ ꯃꯐꯝꯁꯦ ꯍꯧꯖꯤꯛꯇꯤ ꯑꯌꯥꯝꯕꯅ ꯁꯤꯖꯤꯟꯅꯖꯔꯦꯗꯅ ꯏꯁ꯭ꯀꯤꯟ ꯀꯦꯌꯔꯒꯤ ꯀꯩꯒꯤ ꯌꯥꯝ ꯀꯟꯅ ꯍꯥꯏꯗꯤ ꯑꯇꯥꯡꯕꯒꯤꯁꯨ ꯑꯍꯣꯡꯕꯒꯤꯁꯨ ꯑꯅꯤꯃꯛꯀꯤ ꯍꯥꯏꯇꯥꯔꯦ ꯍꯥꯏꯇꯥꯔꯦ
ꯁꯤꯖꯤꯂ ꯁꯤꯖꯤꯂ ꯁꯤꯖꯤ ꯎꯝ
ꯂꯣꯏꯃꯛ ꯑꯇꯥꯡꯕ ꯁꯤꯖꯤꯟꯅꯅꯤ ꯍꯥꯏꯕꯁꯨ ꯂꯩꯇꯦ ꯅꯠꯇ꯭ꯔꯥ ꯑꯗꯒꯤ ꯑꯍꯣꯡꯕ ꯉꯥꯛꯇ ꯁꯤꯖꯤꯟꯅꯅꯤ ꯍꯥꯏꯕ ꯁꯨ ꯂꯩꯇꯦ ꯑꯅꯤꯃꯛꯀꯤ ꯀꯩꯅꯣꯁꯦ ꯄꯣꯠꯁꯦ ꯑꯩꯅ ꯍꯕꯇꯥꯔꯗꯤ ꯑꯗꯨꯃꯥꯏꯅꯣꯏ ꯍꯥꯡꯅꯤꯡꯉꯦꯕ ꯗ꯭ꯔꯦꯁꯀꯤ ꯗ꯭ꯔꯦꯁ ꯀꯤ ꯑꯣꯏꯔꯁꯨ ꯐꯤꯔꯣꯜꯒꯤ
ꯌꯥꯏꯅꯦ ꯐꯤꯔꯣꯟꯒꯤ ꯑꯣꯏꯔꯁꯨ ꯌꯥꯏꯅꯦ ꯅꯪ ꯇꯧꯅꯤꯡꯉꯒꯗꯤ ꯌꯥꯏꯅꯦ
ꯑꯥ ꯍꯥꯏꯗꯤ ꯐꯤꯔꯣꯟꯜꯁꯦ ꯅꯨꯄꯤꯒꯤ ꯐꯤꯔꯣꯜ ꯂꯩꯇ꯭ꯔꯅꯦ ꯑ ꯍꯧꯖꯤꯛꯀꯥꯟ ꯂꯩꯁꯥꯕꯤ ꯃꯆꯥꯒꯩꯅꯁꯨ ꯎꯝ ꯁꯦꯠꯅꯕꯁꯦ ꯆꯥꯅꯕ ꯃꯌꯥꯝꯁꯦ ꯑꯗꯣ ꯕ꯭ꯔꯦꯟꯗꯦꯠꯀꯤ ꯑꯣꯏꯕ ꯕ꯭ꯔꯥꯟ ꯑꯣꯏꯕ ꯄꯣꯠ ꯀꯩꯁꯨ ꯊꯝꯅꯤꯡꯕ ꯑꯗꯨꯒ ꯄ꯭ꯂꯁ ꯆꯨꯝꯅ ꯁꯨꯝ ꯈꯤꯇꯪ ꯑꯦꯃꯥꯎꯟꯗꯣ ꯈꯔ ꯄ꯭ꯔꯥꯏꯁ ꯇꯥꯕ ꯄꯣꯠ ꯀꯩꯁꯨ ꯌꯣꯟꯅꯤꯡ ꯑꯅꯤ ꯊꯝꯃꯒꯗꯤ ꯍꯌꯦꯡ ꯃꯤꯅ ꯑꯦ ꯁꯨꯝꯕꯒꯤ ꯌꯦꯡꯒꯦꯁꯨ ꯁꯨꯝꯕꯒꯤ ꯌꯦꯡꯒꯦꯁꯨ ꯑꯅꯤꯗꯣ ꯈꯤꯇꯪ ꯀꯩꯅꯣ ꯑꯣꯏꯗꯅ ꯀꯥꯅꯩꯗꯅ ꯂꯩꯕ ꯂꯧꯅꯤꯡꯉꯤꯕ ꯃꯤꯗꯨꯗ ꯃꯣꯏꯒꯤ ꯃꯇꯨꯡꯏꯟꯅ ꯄꯩꯁꯥꯗꯣ ꯑꯇꯥꯡꯕ ꯁꯦꯠꯀꯦꯔꯥ ꯑꯍꯣꯡꯕ ꯁꯦꯠꯀꯦꯔꯥ ꯃꯥꯥꯏ ꯃꯥꯥꯏ ꯈꯝꯗꯨꯏ ꯃ ꯃꯇꯨꯡ ꯏꯟꯅ ꯇꯧꯖꯔꯦꯗꯅ ꯑꯗꯨ ꯑꯣꯏꯔꯗꯤ ꯃꯥꯅꯤ ꯃꯥꯅꯤ ꯑꯗꯩ ꯉꯁꯤ ꯁꯣꯔꯨꯝ ꯁꯣꯔꯨꯝ ꯍꯥꯡꯉꯒ ꯑꯇꯥꯡꯕ ꯉꯥꯛ ꯌꯣꯟꯒꯤꯕꯅꯤꯅ ꯀꯥ ꯇ ꯑꯗꯨꯗ ꯆꯪꯅꯤꯡꯗꯕ ꯃꯤꯁꯨ ꯌꯥꯎꯋꯤꯀꯣ ꯑꯗꯒꯤ ꯆꯪꯅꯤꯡꯕ ꯃꯤꯁꯨ ꯌꯥꯎꯋꯤ ꯑꯗꯨꯃꯥꯏꯅ ꯇꯧꯕꯅꯤꯅ ꯑꯅꯤꯃꯛꯀꯤ ꯀꯩꯅꯣ ꯑꯣꯏꯅ ꯍꯥꯡꯕ ꯄꯥꯝꯃꯦꯕ
ꯑꯣ ꯑꯗꯨ ꯑꯍꯟꯕ ꯉꯝꯗ꯭ꯔꯒꯁꯨ ꯁꯦꯀꯦꯜ ꯍꯦꯟꯒꯤꯁꯨ ꯌꯥꯏ ꯀꯩꯅꯣ
ꯌꯥꯏ ꯁꯦꯀꯦꯜ ꯍꯦꯟꯒꯤꯁꯨ ꯍꯧꯖꯤꯛ ꯆꯥꯎꯅ ꯍꯥꯡꯉꯤ
ꯑꯥꯏ ꯑꯈꯣꯏ ꯁ꯭ꯋꯥꯏ ꯑꯈꯣꯏ ꯁꯥꯏꯗ ꯑꯝ ꯇ ꯂꯩꯇꯦ ꯕꯖꯥꯔꯗꯅꯤ ꯁꯦꯀꯦꯜ ꯍꯦꯟ ꯌꫭꯟꯅꯔꯤꯁꯤꯡꯁꯦ ꯑꯗꯨ ꯃꯤꯁꯤꯡꯁꯦꯀꯣ ꯑꯧ ꯃꯤꯁꯤꯡꯁꯦ ꯑꯗꯨ ꯁꯦꯀꯦꯟꯒꯤꯁꯤ‌ ꯑꯃꯨꯛ ꯀꯩꯗꯧꯒꯦ ꯍꯥꯏꯇꯥꯔꯗꯤ ꯁꯦꯀꯦꯟꯒꯤꯁꯤꯅ ꯕꯥꯖꯥꯔꯗꯅ ꯍꯣꯡꯉꯦ ꯍꯣꯡꯉꯦ ꯑꯗꯨꯝ ꯆꯠꯅꯕꯒꯤ ꯄꫭꯠ ꯑꯝꯗꯤ ꯗꯨꯝ ꯂꯩꯇ꯭ꯔꯣ ꯃꯔꯛ ꯃꯍꯥꯗ ꯇꯧꯕꯕꯨꯗꯤ ꯑꯥ ꯑꯁ ꯕꯖꯥꯔ ꯏꯅꯛ ꯅꯛꯄ ꯂꯝꯁꯤꯕꯨ ꯏꯅꯛ ꯅꯛꯄ ꯂꯝꯁꯤꯕꯨ ꯍꯥꯏꯗꯅ ꯃꯈꯟ ꯃꯈꯟ ꯃꯌꯥꯝꯁꯨ ꯌꯦꯡ ꯌꯥꯏꯌꯦꯅ ꯑꯗꯣꯝꯅ ꯑꯗꯨꯝ ꯍꯥꯏꯗꯣꯛꯅꯕ ꯑꯃꯗꯤ ꯇꯧꯋꯦꯕ ꯑꯗꫭ ꯁꯦꯀꯦꯟ ꯍꯦꯟꯁꯤꯗꯤ ꯈꯪꯗꯦꯅꯦ ꯀꯌꯥ ꯀꯗꯧꯒꯗꯣꯏꯅꯣꯅꯦ
ꯏ ꯌꯥꯏ ꯁꯤꯒꯦꯈꯣꯏꯁꯨ ꯕꯋꯣꯛ ꯇꯥꯔ ꯌꯣꯟꯒꯗꯕ ꯌꯣꯟ ꯇꯥꯔꯗꯤ ꯅꯒꯥꯄꯥꯟꯗ ꯆ ꯒꯄꯥꯟ ꯅꯠꯇꯦ ꯅꯥꯎꯔꯦꯝꯊꯣꯡꯗ ꯍꯧꯖꯤꯛ ꯌꯥꯝ ꯆꯥꯎꯅ ꯍꯥꯡꯉꯦ ꯃꯅꯤꯄꯨꯔꯒꯤ ꯈ꯭ꯋꯥꯏ ꯆꯥꯎꯋꯦ ꯃꯥꯅ ꯀꯦꯂꯍꯦꯟ ꯌꯣꯟꯕꯗ ꯗꯨꯀꯥꯟꯁꯦ ꯑꯁ ꯇꯧ ꯑꯆꯧꯕꯅꯦ ꯍꯥꯏꯁꯦ ꯑꯁ ꯂꯣꯏꯔꯦ ꯅꯨꯄꯥ ꯅꯨꯄꯤꯒꯤ ꯄꯨꯜꯂꯞ ꯌꯥꯎꯔꯦꯗꯨꯗ
ꯑ ꯅꯪ ꯆꯪꯉꯨꯔꯕ
ꯊꯦꯡ ꯏꯃꯥꯟꯅꯕꯤ ꯃꯌꯨꯝ ꯂꯩꯌꯦꯕ ꯆꯪꯕꯤ ꯆꯪꯗ꯭ꯔꯤꯕ ꯃꯣꯏ ꯃꯄꯥꯗꯅꯦꯕ ꯗꯤ ꯁꯤ ꯁꯤꯔꯣꯠ ꯂꯝꯐꯦꯟꯗꯤ ꯁꯤꯔꯣꯠ ꯃꯄꯥ ꯑꯗꯨꯗ꯭ꯋꯥꯏꯗ ꯀꯩꯅꯣ ꯍꯥꯏꯗꯤ ꯗꯨꯀꯥꯟꯗꯣ ꯆꯥꯎ ꯑꯣꯟꯂꯥꯏꯟꯗꯁꯨ ꯎꯕꯅꯦ ꯌꯥꯝ ꯆꯥꯎꯕꯅꯦ ꯃꯣꯏꯒꯤ ꯏꯁꯇꯣꯔꯗꯣ
ꯑꯩ ꯑꯩꯗꯤ ꯑꯩꯗꯤ ꯈꯪꯗꯔꯤꯅꯦ
ꯑꯩꯅ ꯅꯣꯡꯃ ꯏꯃꯥꯟꯅꯕꯤꯅ ꯅꯣꯡꯃ ꯆꯪꯁꯤ ꯂꯥꯛꯑꯣꯅ ꯍꯥꯏꯔꯛꯑꯦꯕ
ꯑꯗꯣ ꯃꯣꯏꯒꯤꯅꯦ ꯈꯨꯗꯣꯡꯆꯥꯥꯕ ꯒꯥꯄꯥꯟꯗꯗꯤ ꯌꯥꯝ ꯀꯥꯟꯅꯩꯌꯦꯕ ꯃꯤꯗꯣ ꯃꯄꯥꯟꯗꯗꯤ ꯉꯁꯥꯏꯒꯤ ꯁꯣꯔꯣꯛ ꯕꯖꯥꯔ ꯍꯥꯏꯕꯗꯣ ꯑꯣꯏꯔꯕꯅꯤꯅꯅꯦ ꯍꯦꯟꯅ ꯈꯨꯗꯣꯡꯆꯥꯥꯕ ꯐꯪꯈꯤꯕꯅꯦꯕ
ꯑꯗꯨꯅ ꯀꯩꯅꯣ ꯇꯧꯋꯤꯗꯅ ꯑꯩꯈꯣꯏꯅ ꯗ꯭ꯔꯦꯁꯇꯣ ꯆꯥꯏ ꯆꯗꯦ ꯐꯩ ꯐꯠꯇꯦ ꯁꯦꯠꯂꯒ ꯆꯥꯔꯒ ꯌꯦꯡꯕ ꯌꯥꯗꯦꯗ ꯑꯗꯨꯗꯅ
ꯎꯝ
ꯍꯥꯏꯗꯤ ꯈꯜꯂꯒ ꯌꯨꯝꯗ ꯄꯣꯔꯛꯑꯒ ꯆꯥꯔꯝꯕꯁꯨ ꯌꯥꯏ ꯆꯥꯔꯝꯗꯕꯁꯨ ꯌꯥꯏ ꯀꯩꯅꯣ ꯇꯔꯣꯝꯕꯁ ꯍꯥꯏ ꯇꯣꯝꯗꯧꯁꯨ ꯌꯥꯏꯗꯅ
ꯑꯥ
ꯑꯗꯨꯒꯤꯁꯨ ꯑꯃꯨꯛ ꯈꯟꯕ
ꯃꯥꯅꯦ
ꯑꯗꯨꯅꯤꯗ ꯑꯗꯣ ꯑꯗꯨꯃꯥꯏꯅ ꯏꯁꯇꯣꯔ ꯑꯣꯏꯅ ꯆꯥꯎꯅ ꯐꯝꯕꯗꯨꯗꯤ ꯀꯩꯅꯣ ꯇꯧꯋꯤꯗꯅ ꯄꯩꯁꯥꯗꯣ ꯈꯤꯇꯪ ꯂꯨꯄꯥ ꯃꯉꯥ ꯑꯃ ꯑꯥ ꯃꯉꯥ ꯑꯃ ꯇꯔꯥ ꯍꯦꯟꯖꯔꯁꯨ ꯁꯦꯠꯄ ꯆꯥꯕ ꯑꯩꯈꯣꯏꯅ ꯈꯟꯅꯤꯡꯕ ꯀꯩꯅꯣꯗꯨꯗꯤ ꯈꯟꯕ ꯐꯪꯉꯤꯗꯅ ꯃꯑꯣꯡꯗꯣ
ꯃꯥꯅꯦ ꯃꯥꯅꯦ
ꯑꯗꯨꯁꯨ ꯀꯥꯏꯗꯦꯕ ꯃꯅꯤꯄꯨꯔꯗ ꯍꯥꯏꯔꯤꯁꯤꯅꯒꯄꯥꯟ ꯑꯗꯒꯤ ꯀꯩꯅꯣ ꯀꯔꯤ ꯀꯔꯤ ꯀꯔꯤ ꯈꯨꯃꯟ ꯂꯝꯄꯥꯛ ꯈꯨꯃꯟ ꯂꯝꯄꯥꯛꯇꯤ ꯅꯠꯇꯦ ꯈꯨꯃꯟ ꯄꯔꯦꯡ ꯑꯩꯗꯤ ꯃꯣꯄꯥꯛ ꯍꯗ ꯑꯝ ꯇꯕꯨ ꯂꯩꯅꯤꯡꯉꯤꯅꯦ
ꯄꯤꯤꯗꯥ
ꯑꯗꯨ ꯌꯥꯝ ꯅꯨꯡꯉꯥꯏꯌꯦ
ꯀꯟꯕꯅꯦ ꯀꯟꯕꯅꯦ ꯃꯣꯏꯒꯤꯨꯗꯛꯇ ꯌꯥꯝ ꯀꯟꯕꯅꯦ ꯑꯩꯁꯨ ꯍꯃꯥꯡ ꯆꯍꯤꯗ ꯑꯃ ꯂꯩꯌꯦꯕ ꯀꯔꯤꯝ ꯇꯧꯗꯦ ꯄꯣꯠꯇꯣ ꯑꯩꯈꯣꯏꯒꯤ ꯕꯖꯥꯔꯗꯒꯤ ꯈꯥꯗꯤꯒꯤꯅꯦꯅ ꯂꯩꯕ ꯂꯩꯗꯅ ꯑꯗꯨꯗꯤ ꯅꯨꯃꯤꯠ ꯅꯤꯅꯤ ꯍꯨꯝꯅꯤ ꯁꯨꯔꯒ ꯑꯩꯈꯣꯏꯒꯤ ꯃꯆꯨꯁꯦ ꯑꯗꯨꯝ ꯁꯤꯊꯗ꯭ꯔꯥ
ꯑ ꯁꯤꯖ ꯁꯤꯗ ꯑꯇꯩ ꯑꯗꯒꯤ ꯖꯧ ꯖꯧ ꯂꯥꯎꯔꯛꯄ꯭ꯔꯥ ꯕ꯭ꯔꯧ ꯕ꯭ꯔꯧ ꯂꯥꯎꯔꯛꯄ꯭ꯔꯥ ꯇꯧꯋꯦ ꯆꯞ ꯇꯤꯡꯉꯒ ꯑꯃ ꯌꯥꯝ ꯅꯥꯟꯅ ꯂꯩꯕꯗꯣ
ꯎꯝ
ꯑꯗꯨ ꯂꯩꯇꯦꯕ ꯑꯗꯣ ꯍꯣꯔꯦꯟ ꯁꯪꯉꯗꯤ ꯍꯥꯏꯐꯦꯠ ꯌꯦꯡꯒꯗ꯭ꯔꯥ ꯈꯪꯗꯦ ꯑꯩ
ꯌꯦꯡꯕ ꯌꯥꯏ ꯀꯩꯅꯣ ꯀꯩꯅꯣ ꯇꯧꯕꯅꯦ ꯃꯣꯏꯗꯤ ꯐꯤꯗ ꯀꯣꯠꯇꯅꯨꯦ ꯈꯪꯗꯦ ꯌꯥꯝ ꯀꯜꯂꯤꯁꯦ ꯑꯩꯒꯤ ꯑꯩꯒꯤ ꯑꯅꯤ ꯂꯩꯌꯦꯕ
ꯇ꯭ꯔꯥ
ꯑꯥ ꯏꯪꯁꯨ ꯏꯪꯉꯦꯕ ꯑꯗꯨꯅꯦꯕ ꯄꯣꯠꯇꯣ ꯃꯃꯟꯗꯣ ꯄꯤ ꯍꯣꯏ ꯃꯤꯅꯕꯨꯗꯤ ꯌꯨꯁ ꯇꯧꯔꯨꯔꯦ ꯍꯥꯏꯔꯒꯁꯨ ꯑꯩꯈꯣꯏ ꯌꯨꯁ ꯇꯧꯔꯨꯔꯦ ꯑꯍꯟꯕ ꯑꯣꯏꯅ ꯂꯩꯕ ꯑꯩꯈꯣꯏ ꯉꯝꯗꯕꯒꯤ ꯋꯥꯔꯤꯅꯤ ꯀꯣ ꯀꯅꯥꯒꯨꯝꯕꯅꯗꯤ ꯇꯜꯂꯤ ꯀꯥꯏꯅ ꯍꯥꯏꯔꯒꯁꯨ ꯑꯗꯨ ꯑꯩꯈꯣꯏꯅꯦ ꯑꯩꯈꯣꯏꯅ ꯈꯜꯂꯤꯁꯤꯅ ꯂꯩꯕ ꯉꯝꯖꯗꯕ ꯇꯧꯖꯕꯅꯦꯕ
ꯑꯥꯎ ꯑꯗꯨꯅꯦ ꯑꯗꯨꯅꯦ
ꯑꯗꯨꯅ ꯊꯝ ꯑꯣꯣꯏ ꯂꯧꯁꯤꯜꯂꯣ ꯂꯧꯁꯤꯜꯂꯣ ꯑꯩ ꯑꯩ ꯇꯧꯔꯛꯀꯦ ꯉꯥꯏꯍꯥꯛꯇꯪꯅꯦ ꯋꯥꯔꯤꯁꯨ ꯌꯥꯝ ꯅꯨꯡꯉꯥꯏꯔꯤ ꯍꯣ ꯍꯣ ꯍꯣꯏ ꯊꯝꯃꯃꯦ ꯊꯝꯃꯣ ꯎꯝ